ꯍꯜꯂꯣ ꯇꯥꯔꯕ
ꯇꯥꯔꯦ ꯇꯥꯔꯦ
ꯉꯁꯤꯗꯤ ꯇꯥꯟꯅꯔꯦꯅꯦ
ꯍꯣꯏ ꯉꯔꯥꯡ ꯉꯔꯥꯡ ꯅꯍꯥꯜꯂ ꯀꯩꯅꯣꯝꯃ ꯁꯨꯡꯇꯥ ꯇꯥꯟꯅꯗꯦ
ꯎꯝ ꯑꯇꯣꯞꯄꯒ ꯁꯥꯟꯅꯕ ꯇꯥꯗꯕ
ꯍꯣꯏ ꯉꯍꯥꯟ ꯉꯍꯥꯟ ꯑꯌꯨꯛ ꯅꯨꯡꯗꯤꯟ ꯁꯨꯝ ꯁꯨꯝ ꯀꯥꯟꯗ ꯑꯣꯂꯦꯅꯥꯒ ꯑꯅꯤꯔꯛ ꯁꯥꯟꯅꯔꯝꯃꯦꯕ
ꯑꯥ
ꯃꯇꯨꯡꯗ ꯑ ꯁꯥꯟꯅꯕꯗ ꯑꯝꯇ ꯇꯥꯒꯤꯗ꯭ꯔꯦ ꯑꯗ ꯉꯔꯥꯡꯗꯣ ꯑꯃꯨꯛ ꯌꯦꯡꯗ꯭ꯔꯦ ꯉꯁꯤ ꯉꯁꯤꯗꯤ ꯌꯥꯔꯦ
ꯑꯁ ꯑꯩꯁꯨ ꯅꯪꯒ ꯉꯥꯏꯍꯥꯛꯃꯨꯛ ꯁꯥꯟꯅꯈꯤꯕꯗꯣ ꯑꯗꯨ
ꯑꯥ
ꯑꯗꯨꯗꯒꯤꯅꯦ ꯁꯨꯡꯁꯥꯅ ꯁꯥꯟꯅꯗ꯭ꯔꯦꯕ ꯁꯨꯡꯁꯝ ꯁꯥꯟꯅꯗ꯭ꯔꯦ ꯑꯗꯨꯝ ꯁꯥꯟꯅꯗ꯭ꯔꯦ ꯑꯗꯨꯒ ꯉꯁꯥꯏꯇꯪ ꯎꯂꯦꯅꯥꯒ ꯁꯟꯅꯔꯦ
ꯀꯥꯌꯥꯔꯛ ꯁꯟꯅꯩ
ꯎꯂꯦꯅꯥꯗ ꯑꯩꯅ ꯇꯔꯨꯛꯔꯛ ꯃꯉꯥꯔꯛꯇꯤ ꯁꯥꯟꯅꯩꯌꯦꯕꯀꯣ ꯑꯗꯨꯅꯦ ꯇꯂꯨꯔꯛꯛꯇꯧꯕ ꯀꯥꯟꯗ ꯀꯣꯜ ꯑꯃꯗꯤꯅꯦ ꯑꯗꯨꯝ ꯃꯥꯡꯈꯤꯕꯗꯣ ꯀꯩ ꯍꯥꯏꯗꯅꯣ ꯑꯃ ꯁꯨꯡꯆꯠ ꯆꯠꯇ꯭ꯔꯦꯕ ꯊꯥꯔꯇꯤ ꯐꯥꯏꯚ ꯁꯦꯀꯦꯟꯃꯨꯛ ꯆꯠꯂꯒ ꯑꯗꯨꯝ ꯂꯣꯏꯈ꯭ꯔꯦꯕ
ꯎꯝ
ꯑꯗꯨꯒꯤ ꯇꯣꯛꯈ꯭ꯔꯦ ꯑꯟ ꯑꯗꯨꯗꯨꯒ ꯃꯥꯅ ꯑꯩꯉꯣꯟꯗ ꯑꯃꯨꯛ ꯃꯔꯤꯔꯛ ꯇꯧꯔꯛꯑꯦ ꯑꯗꯨꯗ ꯈꯛꯇ
ꯑꯗꯣ ꯕꯦꯡ ꯗꯤꯇꯦꯜꯁ ꯀꯤ ꯑꯃ ꯊꯣꯔꯛꯄꯗꯣ ꯑꯨꯗꯣ ꯑꯗꯨꯗꯣ ꯅꯪ ꯉꯁꯤ ꯈꯤꯇꯪ ꯁꯥꯟꯅꯕꯒꯤ ꯀꯩꯅꯣ ꯇꯧꯔꯤꯅꯦꯕ ꯄ꯭ꯔꯣꯁꯦꯁꯇꯣ ꯇꯞꯄꯤꯅꯦꯕ ꯍꯌꯦꯡ ꯍꯌꯦꯡꯒꯨꯝꯕ ꯌꯥꯔꯛꯀꯅꯤ ꯑꯗꯨꯗ ꯕꯦꯡ ꯑꯣꯔ ꯌꯨ ꯄꯤ ꯑꯥꯏ ꯈꯟꯍꯟꯕꯅꯦ ꯑꯗꯨꯗ ꯅꯪꯪ ꯅꯪ ꯅꯪ ꯁꯤ ꯄꯥꯏ ꯅꯝꯕꯔꯁꯦ ꯖꯤꯄꯦ ꯄꯥꯏ ꯅꯠꯇ꯭ꯔꯣ ꯑ ꯑꯗꯨ ꯌꯨ ꯄꯤ ꯑꯥꯏꯗ ꯈꯜꯂꯣ ꯑꯗꯨꯒ ꯑꯗꯨꯝ ꯃꯣꯏ ꯄꯩꯁꯥ ꯅꯪꯅ ꯁꯥꯟꯅꯈꯤꯕꯒꯤ ꯄꯩꯁꯥꯗꯣ ꯑꯗꯨꯗꯨ ꯊꯣꯛꯂꯛꯄꯅꯦ
ꯀꯩ ꯌꯥꯗ꯭ꯔꯗꯤ ꯑꯗꯤ ꯂꯣꯏꯔꯦ ꯑꯩꯅ ꯊꯟ
ꯌꯥꯅꯤꯗ ꯍꯌꯦꯡꯕꯧ ꯌꯥꯔꯤꯕꯅꯦꯕ ꯁꯥꯟꯅꯕ
ꯑꯥ ꯍꯌꯦꯡꯒ ꯈꯔꯒ ꯁꯥꯟꯅꯈꯤꯒꯦ ꯑꯩ ꯑꯁ ꯑꯩ ꯍꯟꯗꯛꯇꯤ ꯄꯩꯁꯥꯗꯤ ꯀꯨꯠ ꯂꯥꯛꯑ ꯑꯗꯨꯏ ꯑꯩꯅ ꯁꯥꯟꯅ ꯈꯜꯂꯛꯏꯁꯦ
ꯑꯩꯁꯨ ꯅꯤꯡꯉꯣ
ꯈꯪꯗꯦ ꯑꯩ ꯍꯟꯗꯛ ꯑꯦꯠꯃꯤꯁꯟ ꯇꯧꯕꯒꯤ ꯄꯩꯁꯥꯁꯨ ꯑꯗꯒꯤ ꯑ ꯑꯩꯪ ꯍꯟꯗꯛ ꯀꯦꯝ ꯆꯠꯇꯣꯏꯔꯤꯅꯦꯕ ꯏꯁꯇꯤ ꯑꯗꯨꯒꯤ ꯀꯦꯝ ꯆꯠꯄꯒꯤꯅꯦ ꯐ꯭ꯂꯥꯏꯠ ꯇꯤꯛꯀꯦꯠꯁꯨ ꯏꯁꯥꯅ ꯀꯛꯆꯗꯣꯏꯅꯦꯕ ꯑꯗꯨꯒꯤ ꯃꯣꯏꯅꯕꯨꯗꯤ ꯔꯤꯐꯟ ꯇꯧꯔꯛꯀꯅꯤ ꯑꯗꯨ ꯐ ꯍꯥꯟꯅꯗꯤ ꯑꯩꯈꯣꯏ ꯁꯥꯟꯅ ꯎꯠꯆꯕꯒꯤ
ꯎꯝ ꯑꯦꯗꯃꯤꯁꯟ ꯄꯩꯁꯥ ꯀꯌꯥ ꯑꯣꯏꯒꯦ ꯍꯥꯟ
ꯈꯪꯗꯤꯌꯦ ꯍꯌꯦꯡ ꯆꯠꯂꯨꯗꯣꯏꯅꯦꯕ ꯍꯌꯦꯡꯗꯒꯤ ꯆꯟꯕ ꯌꯥꯔꯦ ꯍꯥꯏꯕ ꯑꯗꯨꯅꯦꯕ ꯑꯗꯨꯗꯤ ꯍꯌꯦꯡ ꯆꯠꯂꯨꯒꯦ ꯇꯧꯅ ꯑꯗꯨꯔꯨꯒ ꯈꯪꯅ ꯇꯟꯊꯣꯛꯇꯦ ꯇꯟꯊꯣꯛꯇ꯭ꯔꯁꯨ ꯌꯥꯏ ꯑꯦꯗꯅ
ꯌꯥꯏ ꯍꯥꯏꯕ꯭ꯔꯣ
ꯑꯗꯨꯗꯣ ꯇꯥꯟꯊꯣꯛꯑꯒꯅꯅꯦ ꯄꯩꯁꯥꯗꯣ ꯂꯤꯁꯤꯡ ꯑꯃ ꯇꯥꯗꯣꯏꯕ ꯑꯗꯨ ꯌꯥꯎꯔꯒꯅ ꯑꯗꯨꯗꯨꯒ ꯏꯟꯀꯝꯖꯥ ꯁꯤ ꯀꯥꯗꯣ ꯌꯥꯎꯗ꯭ꯔꯒꯅ ꯂꯨꯄꯥ ꯂꯤꯁꯤꯡ ꯂꯤꯁꯤꯡ ꯑꯃ ꯍꯦꯟꯗꯣꯏꯕ
ꯍꯣꯏ ꯍꯣꯏ ꯑꯗꯨꯃ ꯍꯥꯏꯕꯅꯦ
ꯎꯝ ꯑꯗꯨꯅ ꯍꯥꯏꯗꯤ ꯇꯥꯟꯊꯣꯛꯄꯗꯁꯨ ꯄꯩꯁꯥ ꯁꯥ ꯆꯪꯉꯤꯗꯅ ꯑꯗꯨꯅ ꯑꯗꯨꯝ ꯈꯔꯕꯨꯗꯤ ꯇꯥꯔꯛꯀꯅꯤ ꯑꯗꯨꯏꯁꯨ ꯏꯟꯀꯝꯗꯣ ꯌꯥꯎꯔꯒ ꯑꯩ ꯑꯇꯣꯞꯄ ꯁꯤꯖꯅꯤꯡꯉꯥꯏꯁꯨ ꯂꯩꯇꯦ
ꯍꯣꯏ ꯑꯦ ꯏꯁꯀꯣꯂꯥꯔꯁꯤꯞꯀꯤꯗ ꯌꯥ ꯆꯪꯗ꯭ꯔꯣ
ꯏꯁꯀꯣꯂꯥꯔꯁꯤꯞꯀꯤꯗꯣ ꯐꯪꯗ꯭ꯔꯤꯗꯅ ꯃꯊꯪ ꯊꯥꯖꯤꯜꯂꯝꯗꯥꯏꯗ ꯇꯥꯡꯊꯣ
ꯑꯣ ꯑꯣ ꯍꯣꯏ
ꯑꯩꯩꯅꯣ ꯅꯪꯉꯔꯣꯏꯗꯕ ꯇꯥꯟꯊꯣꯛꯄꯕꯨꯗꯤ ꯌꯥꯏꯕꯀꯣ ꯗꯦꯠ ꯇꯣ ꯑꯩꯗꯣ ꯗꯦꯠ ꯁꯚꯦꯟꯇꯤꯟꯗꯩ ꯆꯠꯂꯅꯤꯕ ꯗꯦꯠ ꯁꯚꯦꯟꯇꯤꯟꯗꯩ ꯆꯠꯂꯒ ꯗꯦꯠ ꯗꯦꯠ ꯊ꯭ꯧꯔꯤꯗ ꯀꯦꯝ ꯂꯣꯏꯗꯣꯏꯅꯦꯕ ꯀꯦꯝ ꯂꯣꯔꯀꯥꯟꯗ ꯑꯃꯨꯛ ꯌꯨꯝꯗ ꯍꯜꯂꯛꯄ ꯗꯤ ꯗꯦꯠ ꯐꯥꯏꯚ ꯑꯗꯨꯋꯥꯏꯃꯨꯛ ꯑꯣꯏꯔꯅꯤꯕ ꯑꯗꯨꯅ ꯊꯦꯡꯉꯅꯤꯗꯅ ꯑꯗꯨ ꯐꯥꯏꯟ ꯊꯤꯗꯗꯤ ꯑꯃꯨꯛ ꯌꯥꯔꯔꯣꯏ
ꯊꯥꯔꯇꯤ ꯋꯥꯟ ꯍꯥꯏꯒꯨꯝ ꯇꯧꯗꯥꯢ
ꯎꯝ ꯑꯗꯨꯅ
ꯀꯩ ꯂꯝꯗ ꯇꯥꯔꯤꯕ ꯀꯦꯝꯗꯤ ꯑꯣ ꯑꯣ
ꯍꯥꯎ ꯎꯝ ꯑꯃꯨꯛ ꯈꯛꯇꯪ ꯌꯩꯗ ꯉꯥꯏꯔꯤꯍꯦ ꯂꯟꯊꯣꯛꯍꯟꯒꯅꯣ ꯂꯂꯂꯣ
ꯎꯝ ꯀꯩꯅꯣ ꯇꯧꯕ꯭ꯔꯣ ꯃꯤ ꯃꯤ ꯀꯌꯥ ꯀꯌꯥ ꯆꯠꯀꯦ ꯅꯣꯏ ꯀꯦꯝ ꯆꯠꯂꯤꯗꯣ ꯑꯣ ꯑꯣ
ꯑꯗꯨꯝ ꯏꯝꯐꯥꯜꯗꯒꯤ ꯑꯗꯨꯝ ꯏꯝꯐꯥꯜ ꯒ꯭ꯔꯨꯞ ꯑꯣꯏꯅ ꯆꯠꯇꯣꯏꯅꯦ ꯑꯗꯨꯅ ꯈꯪꯗꯦ ꯑꯗꯨꯝ ꯈꯔꯗꯤ ꯌꯥꯝꯃꯦ ꯃꯤꯗꯣ ꯑꯇꯣꯞ ꯑꯇꯣꯞꯄ ꯀꯣꯂꯦꯖ ꯌꯥꯝꯗ ꯌꯥꯎꯔꯛꯄꯒꯤ ꯌꯥꯎꯕꯅꯦ ꯗꯦꯝꯒꯤ ꯅ ꯑꯌꯥꯝꯕꯕꯨ ꯑꯣꯏꯔꯝꯅꯤꯗ ꯖꯤꯄꯤꯗꯒꯤꯗꯤ ꯑꯩꯈꯣꯏ ꯀꯩꯅꯣ ꯈꯛꯇꯪ ꯌꯥꯎꯋꯦ ꯑꯩꯈꯣꯏ ꯇꯔꯨꯛꯂ ꯇꯔꯦꯠꯂ ꯀꯩꯅꯣ ꯈꯛꯇꯪ ꯌꯥꯎꯋꯦ
ꯑꯣ ꯁꯦꯅꯤꯌꯔꯒ
ꯑꯥ ꯑꯩꯈꯣꯏꯒꯤꯗꯒꯤ ꯑꯩꯈꯣꯏ ꯑꯍꯨꯝ ꯃꯔ ꯑꯈꯣꯏ ꯑꯍꯨꯝ
ꯎꯝ
ꯑꯗꯨꯗꯨꯒ ꯁꯤꯅꯤꯌꯥꯔ ꯑꯍꯨꯝ ꯁꯦꯅꯤꯌꯔ ꯃꯔꯤ ꯑꯃꯒ ꯑ ꯇꯥꯔꯦꯠ ꯅꯪꯗꯤ ꯑꯗꯨꯝ ꯔꯦꯟꯗ ꯂꯩꯔꯦ
ꯑꯥ ꯍꯧꯖꯤꯛ ꯔꯦꯟꯇ ꯑꯗꯨꯝ ꯂꯩꯔꯤ ꯃꯥ ꯑꯉꯥꯡ ꯀꯣꯆꯤꯡ ꯇꯧꯕꯗꯨꯗꯩ
ꯎꯝ ꯑꯉꯥꯡ ꯀꯌꯥꯇꯧꯏꯅꯣ
ꯑꯅꯤ
ꯀꯝꯀꯟꯗ ꯇꯧꯏ
ꯄꯨꯡ ꯀꯩꯅꯣ ꯇꯧꯋꯦ ꯃꯔꯤ ꯃꯈꯥꯏꯗꯩꯅ ꯑꯗꯨꯝ ꯇꯔꯨꯛ ꯁ꯭ꯥꯏꯐꯧ ꯑꯗꯨꯝ ꯇꯥꯛꯑꯦ ꯑꯣ ꯑꯣ ꯍꯥ ꯍꯥ ꯍꯧꯖꯤꯛꯇꯤ ꯑꯃꯨꯛ ꯀꯩꯅꯣ ꯇꯧꯗꯃꯤꯅ ꯀꯣꯂꯦꯖ ꯆꯠꯇꯃꯤꯅ ꯈꯔ ꯐꯩꯌꯦꯕ ꯀꯣꯂꯦꯖ ꯆꯠꯂꯗꯤ ꯀꯩꯅꯣ ꯁꯦꯛ ꯀ ꯀꯀꯩ ꯂꯣꯏ ꯀ꯭ꯂꯥꯁ ꯇꯧꯁꯛꯑꯗꯤ ꯑꯗꯨꯝ ꯄꯨꯡ ꯃꯔꯤꯗ ꯂꯣꯏꯗꯅ
ꯑꯥ
ꯑꯗꯨꯗ ꯑꯗꯨꯀꯥꯟꯗꯗꯤ ꯋꯥꯏ
ꯋꯥꯔꯅꯤ ꯋꯥꯅꯤ ꯑꯁ ꯀꯣꯂꯦꯖ ꯀ ꯍꯂꯛ ꯁꯄꯗꯅꯦ ꯍꯪꯕ꯭ꯔꯥ ꯃꯣꯏ ꯇꯨꯏꯁꯟꯒ ꯂꯑ ꯂꯩꯔꯝꯕꯁꯦ ꯈꯣꯏꯗꯧꯗꯤ ꯈꯤꯇꯪ ꯁꯣꯏꯅꯤꯡꯕꯅꯦꯕ ꯍꯥꯏꯗꯤ ꯃꯣꯏꯗ ꯇꯥꯏꯅꯕꯁꯨ ꯌꯥꯗꯒꯨꯝ ꯍꯩꯛ ꯋꯥꯕꯒꯤ ꯄꯣꯊꯥꯅꯤꯡ ꯀꯥꯟꯗ ꯑꯉꯥꯡ ꯂꯩꯅ ꯇꯥꯛꯆꯕꯁꯨ ꯌꯥꯗꯒꯨꯝꯇꯧ
ꯍꯣꯏ ꯍꯣꯏ ꯆꯨꯝꯃꯦ
ꯑꯁ ꯑꯩꯕꯨꯅꯦ ꯈꯪꯕ꯭ꯔꯥ ꯑꯉꯥꯡ ꯀꯣꯂꯦꯖꯀ ꯍꯜꯂꯛꯄ ꯀꯥꯟꯗ ꯑꯉꯥꯡ ꯂꯩꯔꯝꯝꯕꯖꯅꯦ ꯁꯥꯎꯅꯤ ꯁꯥꯎꯅꯤ ꯁꯥꯎ ꯌꯥꯥꯗꯒꯨꯝꯗꯣ
ꯎꯝ ꯃꯣꯏꯗꯁꯨ ꯁꯥꯎꯔ ꯌꯥꯗꯅꯤꯅ
ꯎꯝ ꯑꯗꯨꯅꯦ ꯃꯣꯏꯗꯁꯨ ꯁꯥꯎꯕ ꯌꯥꯗꯦ ꯑꯩꯁꯨ ꯏꯕꯦꯝ ꯑꯉꯥꯡ ꯃꯆꯥ ꯃꯆꯥ ꯃꯌꯥꯝ ꯇꯧꯔꯤ ꯑꯩ ꯑꯉꯥꯡ ꯃꯆꯥꯁꯦ ꯇꯧꯅꯤꯡꯗꯦꯕ ꯃꯣꯏ ꯇꯥꯛꯄꯖꯦ ꯌꯥꯡꯋꯥꯏ
ꯋꯥꯕꯅꯦ ꯑꯉꯥꯡ ꯑꯆꯧꯕ ꯇꯥꯈꯤꯕ ꯐꯕꯅꯦ
ꯎꯝ ꯑꯆꯧꯕ ꯇꯥꯕꯅ ꯐꯩ ꯑꯉꯥꯡ ꯃꯆꯥ ꯇꯛꯄ ꯌꯥꯝ ꯋꯥꯏ ꯌꯦ ꯑꯩꯁꯨ ꯑꯉꯥꯡ ꯅꯪ ꯀꯌꯥ ꯀꯌꯥ ꯂꯧꯏ ꯊꯧꯏꯁꯟ ꯄꯩꯁꯥ
ꯑꯅꯤ ꯑꯅꯤ ꯂꯧꯋꯦ
ꯋꯥꯏꯗ꯭ꯔꯖꯨ ꯑꯁ ꯑꯩ ꯑꯉꯥꯡ ꯃꯣꯏꯅ ꯑ ꯑꯁ ꯑꯩ ꯑꯃꯒ ꯑꯃꯒ ꯃꯥꯟꯗꯦꯗ
ꯀ꯭ꯂꯥꯁ ꯀꯤ ꯃꯇꯨꯡ ꯏꯟꯅ
ꯎꯝ ꯑꯉꯥꯡ ꯅꯁꯔꯤ ꯑꯃ ꯇꯥꯏꯌꯦꯕ ꯅꯁꯔꯤ ꯀꯦꯖꯤ ꯑꯃ ꯇꯥꯏꯌꯦꯕꯀꯣ ꯃꯥꯅ ꯂꯨꯄꯥ ꯂꯤꯁꯤꯡ ꯑꯃꯗꯤ ꯄꯤꯌꯦꯕ ꯑꯗꯨꯗꯨꯒ ꯑꯉꯥꯡ ꯀ꯭ꯂꯥꯁ ꯁꯚꯦꯟ ꯑ ꯀ꯭ꯂꯥꯁ ꯐꯥꯏꯚꯀꯤ ꯑꯉꯥꯡ ꯑꯅꯤꯃꯉꯥ ꯑꯗꯨꯝ ꯑꯣꯏꯅ ꯂꯨꯄꯥ ꯆꯥꯇ꯭ꯔꯦꯠ ꯆꯥꯇ꯭ꯔꯦꯠ ꯄꯤꯌꯦ
ꯑꯣ ꯍꯣꯏ ꯑꯉꯥꯡꯅꯕꯨꯗꯤ ꯍꯦꯟꯅ ꯋꯥꯕ ꯇꯥꯛꯄ
ꯍꯣꯏ ꯑꯗꯨꯗꯨꯒ ꯑꯉꯥꯡ ꯑꯅꯤ ꯑꯃꯒ ꯇꯧꯋꯦ ꯑꯗꯨꯗꯗꯤ ꯀꯩꯗꯧꯗꯣꯏꯅꯣ ꯍꯥꯏꯗꯤ ꯃꯣꯏꯅ ꯊꯥ ꯐꯥꯗ꯭ꯔꯦ ꯑꯗꯨꯅ ꯄꯤꯔꯛꯇ꯭ꯔꯤ
ꯎꯝ
ꯌꯦꯟꯁꯥꯡꯗꯣ ꯑꯍꯨꯝ ꯃꯉꯥ ꯇꯔꯨꯛꯂ ꯀꯥꯃꯂ ꯑꯥ ꯍꯣꯏ ꯀꯩꯅꯣ ꯂꯥꯛꯑꯕꯣ ꯏꯕꯣꯛ ꯁꯨꯟꯗꯔꯤ ꯂꯥꯛꯑꯕꯣ ꯎꯝ ꯑꯁ ꯑꯩꯒꯤꯅꯦ ꯑꯉꯥꯡꯗꯨꯗꯤ ꯈꯨꯋꯥ ꯑꯃꯅꯦ ꯈꯪꯉꯕ꯭ꯔꯥ ꯃꯆꯤꯟ ꯈꯨꯀꯟ ꯀꯟꯅ ꯑꯃ ꯃꯆꯤꯟꯁꯨ ꯉꯍꯥꯛ ꯈꯨꯝꯗꯣꯏꯅꯦ ꯑꯩ ꯁꯨꯃꯥꯏ ꯍ ꯑ ꯏꯍꯧꯗꯣꯏꯅꯦꯕꯀꯣ ꯀꯩ ꯍꯥꯏꯒꯦ ꯇꯧꯗꯣꯏꯅꯦꯕ ꯑꯗꯨꯒꯅꯦ ꯃꯥꯒꯤ ꯑꯩ ꯏꯌꯣ ꯍꯥꯏꯔꯝꯕꯅꯤꯅ ꯏꯈ꯭ꯔꯔꯣꯏꯕ ꯃꯥꯁꯦ ꯁꯨꯡꯏ ꯏꯔꯔꯣꯏ ꯑꯗꯨꯔꯒꯅꯦ ꯑꯩꯅ ꯆꯦꯅꯦꯕꯤ ꯏꯗ꯭ꯔꯤ ꯀꯩꯒꯤꯅꯣ ꯍꯥꯏ ꯅꯤꯡꯁꯤꯡꯉꯤꯅꯦ ꯇꯧꯔꯛꯇꯣꯏꯅꯦꯕ ꯑꯗꯨꯒ ꯈꯔ ꯀꯟꯅ ꯂꯥꯛꯄꯤꯗꯨꯔꯒ ꯃꯤꯅ ꯅꯤꯡꯁꯤꯡꯉꯤꯀꯥꯟꯗ ꯅꯪꯅ ꯃꯣꯅꯥꯥꯎ ꯂꯧꯁꯤꯜꯂꯛꯇꯅ ꯑꯩ ꯅꯤꯡꯁꯤꯡꯕꯝ ꯈꯪꯗꯦꯒꯔꯛ ꯄꯨꯅꯦꯕ
ꯅꯣꯅꯤꯡꯕꯅꯦ ꯑꯉꯥꯡꯃꯆꯥ ꯇꯥꯔꯛꯄꯖꯦ
ꯐꯨꯔꯦꯗꯅ ꯅꯪꯅ ꯉꯩꯑꯣꯟꯗ ꯄꯪꯐꯨꯗ ꯐꯨꯏ ꯇ ꯑꯣꯏꯗꯅꯦ ꯋꯥꯉ ꯈ ꯑꯗꯨꯅꯦ ꯀꯞꯈ꯭ꯔꯅꯤ ꯀꯞꯄ ꯀꯞꯄꯅꯤꯗꯅ ꯑꯗꯨꯒ ꯑꯃꯨꯛ ꯊꯦꯝꯕꯅꯤ ꯀꯣꯟꯖꯤꯜꯂ ꯊꯦꯝꯗꯣꯏꯅꯦꯕꯀꯣ ꯑꯗꯦ ꯑꯃꯨꯛ ꯃꯥꯁꯦ ꯍꯉꯕ꯭ꯔ ꯌꯥꯏ ꯊꯪꯕ ꯌꯥ ꯌꯥꯝ ꯁꯥꯟꯅꯁꯠꯂꯛꯇꯣꯏꯅꯦꯕ ꯑꯩꯉꯣꯟꯁꯤꯗ ꯃꯣꯏ ꯃꯥꯃ ꯃꯄꯥ ꯖꯤꯅ ꯅꯦ ꯂꯧꯕꯁꯦ ꯁꯨꯡꯂꯥꯛ ꯂꯥꯛꯑꯣꯏ ꯉꯟꯇꯥꯟ ꯊꯤꯜꯂꯛ ꯑꯅꯤ ꯑꯗꯨꯒꯅꯦ ꯂꯧꯕ ꯁꯨꯡꯂꯥꯛ ꯂꯥꯛꯑꯣꯏ ꯑꯗꯨꯏ ꯑꯩꯅꯥꯛꯇ ꯑꯗꯨꯝ ꯂꯩꯗꯣꯏꯅꯦꯕ
ꯑꯥ
ꯏꯁ ꯂꯣꯏꯔꯦ ꯂꯣꯏꯔꯦ ꯃꯥꯅ ꯍꯔꯥꯎ ꯅꯨꯝ ꯑꯃꯨꯛꯁꯨ ꯅꯨꯡꯉꯥꯏꯕ ꯃꯥꯁꯦ ꯅꯨꯡꯉꯥꯏꯕ ꯑꯃ ꯌꯥꯎꯕ ꯑꯗꯨꯝꯗꯤ ꯐꯨꯕ ꯑꯗꯨꯝ ꯆꯩꯕꯤꯗꯣꯏꯕ ꯑꯩꯅ ꯑꯗꯨꯒꯅꯦ ꯑꯗꯨꯝꯗꯤ ꯅꯨꯡꯉꯥꯏꯕ
ꯀꯩ ꯑꯩꯅ ꯌꯨꯝꯗ ꯌꯨꯝꯗꯁꯨ ꯂꯩꯕꯗ ꯇꯧꯋꯦꯕ ꯑꯗ ꯌꯨꯝꯗ ꯌꯨꯝꯗ ꯂꯩ ꯇꯧꯕꯗ ꯑꯩꯈꯣꯏ ꯀꯩꯅꯣꯒꯤ ꯀꯀꯥꯒꯤ ꯃꯆꯥꯥ ꯍꯥꯏꯇꯔꯦ ꯑꯩꯉꯣꯟꯗ ꯁꯨ ꯁꯨꯝ ꯅꯤꯅꯦ ꯅꯤꯅꯦ ꯀꯧꯕ ꯑꯗ ꯑ ꯀꯩꯅꯣ ꯃꯥꯅ ꯑꯩꯅ ꯌꯦꯡꯗꯕꯤ ꯀꯅ ꯁꯤꯁꯦꯅ ꯍꯥꯏ ꯑꯉꯥꯡꯗꯨ ꯑꯣꯏꯌꯦꯕꯀꯣ ꯑꯃꯥꯏꯅ ꯀꯦꯖꯤ ꯋꯥꯟꯗꯪ ꯀꯥꯗ ꯉꯥꯏꯔꯤꯕ ꯑꯩꯅ ꯁꯤ ꯌꯦꯡꯗꯕꯤ ꯏꯌꯨꯀꯣ ꯍꯥꯏꯔꯒ ꯑꯗꯨꯒ ꯃꯥꯅꯦ ꯀꯃꯥꯏꯅ ꯌꯦꯡꯗꯕꯤ ꯏꯒꯦꯗ ꯁꯨꯃꯥꯏꯅ ꯃꯃꯥꯏꯗꯨ ꯑꯩꯉꯣꯟꯗ ꯑꯣꯟꯁꯤꯜꯂꯛꯑꯦ ꯑꯗꯨꯒ ꯄꯦꯟꯁꯤꯜꯒ ꯀꯩꯅꯣ ꯄꯥꯏꯔꯒ ꯑꯗꯨꯅ ꯅꯣꯠꯕꯨꯛꯇ ꯊꯝꯃꯦ ꯑꯗꯨꯒ ꯅꯅꯦ ꯁꯤ ꯌꯥꯔꯕ ꯌꯦ ꯍꯨꯝ ꯍꯨꯝ
ꯃꯣꯏꯅ ꯑꯗꯨꯝ ꯐꯨꯅꯤꯡꯕꯅꯦ ꯍꯥꯏꯕ ꯍꯣꯏ ꯑꯗꯨ ꯑꯗꯨꯒꯗꯤ ꯈꯪꯉꯕ꯭ꯔꯥ ꯑꯩꯅ ꯏꯔꯣ ꯅꯍꯥꯟ ꯏꯔ ꯃꯥꯁꯦ ꯍꯪꯉ ꯄꯥꯍꯜꯂꯦꯕꯀꯣ ꯄꯥꯍꯜꯂꯀꯥꯟꯗ ꯐꯥꯔꯦ ꯁꯤꯅꯦꯕ ꯑꯂ ꯀꯩ ꯌꯥꯝ ꯊꯨꯏ ꯐꯥꯏꯗꯥꯅꯅꯥꯈꯜꯂꯦ ꯑꯗꯨꯒ ꯏꯔꯦ ꯃꯁꯦ ꯒꯔꯣꯡꯒꯔꯣꯡ ꯏꯔꯦ ꯑꯗꯨꯒ ꯀꯗꯥꯥꯏꯗ ꯏꯔꯃꯤ ꯃꯥꯁꯦ ꯃꯇꯥꯏ ꯐꯝꯕꯒꯤꯅꯦ ꯈꯪꯕ꯭ꯔꯥ ꯑꯩꯈꯣꯏ ꯀꯩꯅꯣꯗ ꯃꯈꯥ ꯐ꯭ꯂꯣꯔꯗꯣ ꯑꯗ ꯄꯦꯁꯤꯅ ꯏꯁꯜꯂ ꯊꯅꯝꯃꯦ ꯑꯗꯨ ꯑꯗꯩ ꯁꯤꯜ ꯂꯩꯔꯝ ꯀꯩꯕ ꯑꯁ ꯅꯣꯅꯤꯡꯒ꯭ꯔꯖꯥꯠꯅꯤ ꯃꯥꯗꯤ
ꯅꯨꯡꯗꯨ ꯅꯨꯡꯉꯥꯏꯃꯤ ꯃꯣꯏ ꯇꯥꯏꯁꯦ ꯑꯗꯨꯒ ꯅꯣꯛꯁꯨ ꯑꯃꯨꯛ ꯅꯣꯛꯅꯤꯡꯕꯤꯗꯣ
ꯍꯣꯏ ꯑꯗꯨꯅꯦ ꯍꯥꯏꯕ ꯑꯉꯥꯡ ꯇꯥꯄꯗꯤ ꯌꯥꯝ ꯋꯥꯗꯤ ꯋꯥꯕ
ꯋꯥꯏ ꯑꯗꯩ ꯃꯣꯏꯗꯤ ꯈꯤꯇꯪꯒ ꯉꯥꯡꯉꯨꯕꯁꯦ ꯌꯥꯗꯦꯕ ꯎꯝ
ꯑꯩ ꯈꯪꯗꯦ ꯃꯣꯏ ꯇꯥꯕꯗ ꯋꯥꯠꯗꯥ ꯋꯥꯏ ꯌꯥꯝꯅ
ꯋꯥꯕꯅꯦ
ꯑꯍꯟ ꯇꯥꯛꯈꯤꯕꯅ ꯍꯥꯏꯗꯤ ꯈꯥꯎ ꯐꯣꯔꯃꯦꯠꯇ ꯇꯥꯛꯈ꯭ꯔꯒ ꯑꯗꯨꯝ ꯃꯣꯏ ꯍꯣꯠꯂꯨ ꯍꯣꯠꯂꯨ ꯍꯥꯏꯔꯒ ꯑꯗꯨꯝ ꯍꯣꯠꯂꯤꯅꯤꯗꯅ
ꯎꯝ ꯎꯝ
ꯑꯩꯈꯣꯏꯅ ꯑꯃꯨꯛ ꯍꯣꯠꯄꯗꯣ ꯇꯥꯛꯄꯤꯔ ꯂꯣꯏꯔꯦ ꯃꯣꯏ ꯃꯁꯥꯟꯅ ꯄꯥꯖꯥ ꯇꯧꯅꯤꯡꯅ ꯑꯇꯩꯗꯥ ꯃꯌꯥꯝ ꯑꯉꯥꯡ ꯇ ꯑꯩꯈꯣꯏ ꯍꯦꯛꯇ ꯐꯥꯅꯕ ꯇꯥꯛꯄꯅꯦ ꯍꯥꯏꯕ ꯑꯗꯨꯒ ꯑꯉꯥꯡꯒꯤ ꯃꯃꯥ ꯃꯄꯥꯁꯤꯡꯁꯤꯁꯨ ꯀꯩꯅꯣ ꯍꯥꯏꯗꯤ ꯑꯉꯥꯡꯗꯣ ꯃꯌꯦꯛ ꯆꯠꯅꯕ ꯍꯥꯟꯅ ꯍꯣꯠꯅꯗꯦꯕ ꯍꯥꯏꯗꯤ ꯏꯝꯄꯣꯔ ꯑꯣꯖꯥꯅ ꯄꯤꯔꯛꯏꯗꯣ ꯍꯦꯟꯅ ꯐꯥꯅꯕ ꯑꯣꯏꯅ ꯍꯣꯠꯅꯍꯜꯂꯦꯕ ꯍꯣꯏꯦ ꯑꯗꯨꯗꯣ ꯐꯥꯗ꯭ꯔꯤ ꯀꯥꯟꯗꯅꯦ ꯑꯗꯨꯝ ꯑꯩꯈꯣꯏꯒꯤ ꯄꯥꯕ ꯊꯣꯛꯂꯛꯄ ꯄꯥꯕ ꯊꯣꯛꯑꯗꯤ ꯑꯗꯨꯝ ꯐꯥꯔꯤꯗꯅ ꯄꯥꯕ ꯊꯣꯛꯑꯗꯤ ꯑꯉꯥꯡꯁꯦ ꯐꯥꯕꯁꯨ ꯉꯝꯕꯅꯦꯕ
ꯍꯣꯏ
ꯑꯉꯥꯡ ꯇꯤꯟ ꯆꯠ ꯇ ꯉꯥꯏꯔꯤꯉꯥꯏꯗ ꯀꯣꯏꯁꯟ ꯑꯟꯁꯔ ꯃꯌꯥꯝ ꯄꯥꯍꯜꯂꯦ
ꯎꯝ
ꯑꯩ ꯑꯉꯥꯡ ꯀꯦꯖꯤ ꯑꯅꯤ ꯇꯧꯑꯦꯕ ꯁ꯭ꯀꯨꯜ ꯃꯥꯟꯅ ꯅꯠꯇꯕ ꯑꯃꯟꯅꯅꯅꯦ ꯈꯪꯉꯕ꯭ꯔꯥ ꯄꯨꯔꯥ ꯑꯉꯥꯡ ꯃꯆꯥꯅ ꯇꯥꯛꯄꯩ ꯇꯥꯏꯞꯇ ꯇꯥꯛꯑꯦꯕꯀꯣ ꯑꯗꯨꯅ ꯐꯥꯕꯗꯣ ꯁꯠ ꯁꯠ ꯊꯨꯔꯦ ꯍꯩꯔꯦ ꯑꯁꯣꯝꯗꯅ ꯑꯃꯨꯛ ꯑꯥ ꯑꯉꯥꯡ ꯑꯍꯟꯅ ꯑꯆꯧꯕꯗ ꯇꯥꯛꯄꯩ ꯇꯥꯏꯞꯇ ꯀꯣꯏꯁꯟ ꯑꯟꯁꯔ ꯄꯛꯐꯥ ꯐꯥꯍꯜꯂꯦ ꯍꯩꯕꯗꯤ ꯑꯃꯗꯨꯅ ꯍꯦꯜꯂꯤꯅꯦ ꯑꯗꯣ ꯀꯣꯏꯁꯟ ꯑꯟꯁꯔ ꯃꯌꯥꯝ ꯐꯥꯕꯗꯨꯅ ꯑꯗꯣꯏ ꯇꯥꯔꯖꯨ ꯏꯝꯄꯣꯔꯇꯦꯟꯗꯣ ꯃꯌꯥꯝ ꯌꯥꯝꯃꯝ ꯄꯒꯤ ꯍꯥꯏꯗꯤ ꯑꯃꯅꯤ ꯐꯥꯔꯒ ꯃꯌꯥꯝꯗꯣ ꯐꯥꯗꯕꯅꯤꯅ ꯍꯥꯏꯗꯤ ꯁꯣꯝꯒꯤ ꯈꯔ ꯇꯥꯛꯄ ꯈꯔ ꯍꯩꯕꯗꯨꯅ ꯑꯗꯨꯝ ꯍꯩꯕ ꯃꯥꯟꯗ꯭ꯔꯥ
ꯎꯝ ꯍꯣꯏ ꯍꯣꯏ ꯄꯨꯡ ꯀꯩꯅꯣ ꯇꯧꯔꯦ ꯃꯤꯅꯠ ꯇꯔꯥ ꯐꯔꯦ ꯑꯩ ꯇꯧꯔꯛꯎꯔ ꯅꯪ ꯑꯗꯨꯝ ꯇꯧꯔꯛꯀꯦ ꯍꯥꯏꯔꯣ
ꯎꯝ ꯇꯧꯔꯣ ꯇꯧꯔꯣ ꯅꯪ ꯑꯃꯨꯛ ꯇꯧꯔꯛꯑꯣ ꯊꯝꯃꯦ ꯊꯝꯃꯦ